ꯍꯣꯏ ꯈꯔ ꯂꯥꯏꯔꯒ ꯑꯗꯨꯝ ꯑꯃꯨꯛ ꯇꯧ ꯇꯧꯒꯗꯕ ꯃꯥꯜꯂꯦ
ꯎꯝ ꯎꯝ ꯇꯨꯝꯔꯕꯣ
ꯇꯨꯝꯗ꯭ꯔꯤ ꯑꯩ ꯍꯧꯖꯤꯛ ꯀꯤꯠꯆꯦꯟꯗ ꯂꯩꯑꯦ
ꯎꯝ
ꯃꯤ ꯂꯣꯏ ꯇꯨꯝꯅꯈ꯭ꯔꯕꯒꯤ
ꯁꯤꯗꯗꯤ ꯈꯨꯣꯏꯗꯗꯤ ꯌꯥꯅ ꯇꯨꯝ
ꯎꯝ ꯑꯗꯨꯗꯤ ꯅꯠ ꯅꯠꯇ꯭ꯔꯗꯤ ꯍꯌꯦꯡꯁꯨ ꯕꯣꯜ ꯂꯥꯏꯕꯅꯦ ꯑꯌꯨꯛꯇ ꯄꯨꯡ ꯇꯔꯨꯛ ꯃꯈꯥꯏ ꯇꯔꯨꯛ ꯇꯔꯨꯛ ꯃꯈꯥꯏ ꯑꯩ ꯀꯥꯎꯔꯦ
ꯀꯅꯥ ꯀꯅꯥ ꯂꯥꯏꯕ꯭ꯔꯥ
ꯑꯩ ꯀꯥꯎꯔꯦ ꯑꯗꯨꯗꯣ ꯑꯩ ꯍꯣꯔꯦꯟ ꯊꯧꯔꯛꯀꯦ ꯉꯣꯟꯗ ꯂꯩꯕꯅꯦ ꯁꯀ꯭ꯔꯤꯟ ꯁꯣꯠ
ꯑꯩꯗꯤ ꯎꯝ ꯅꯣꯔꯋꯦꯁ ꯁꯅꯥꯕꯗꯣ ꯌꯦꯡꯅꯤꯡꯉꯤ ꯅꯦꯛꯁꯇ
ꯍꯌꯦꯡ ꯅꯠꯇ꯭ꯔꯥ ꯅꯣꯔꯋꯦꯗꯣ ꯑꯩ ꯍꯣꯔꯦꯟ ꯌꯦꯡꯉꯒꯦꯀꯣ
ꯍꯣꯏ
ꯑꯦ ꯍꯌꯦꯡ ꯍꯌꯦꯡ ꯅꯣꯔꯋꯦ ꯅꯠꯇꯕꯒꯨꯝꯇꯧ ꯑꯩ ꯀꯥꯎꯔꯦ ꯃꯣꯔꯨꯞꯀꯣ ꯍꯌꯦꯡ ꯄꯨꯡ ꯑꯅꯤꯗ ꯃꯣꯔꯣꯀꯣꯀꯥ ꯌꯨꯔꯣꯀꯋꯦ ꯄꯦꯔꯣꯀꯋꯦ ꯑꯣꯔ ꯌꯨꯔꯣꯀꯋꯦ ꯌꯨꯔꯨꯀꯋꯦ ꯁꯥꯟꯅꯅꯤ ꯑꯗꯣ ꯑꯌꯨꯛꯀꯤꯗꯣ ꯑꯩ ꯀꯥꯎꯔꯦ
ꯎꯝ ꯑꯩ ꯅꯣꯋꯦꯕꯨ ꯌꯦꯡꯅꯤꯡꯉꯦ
ꯍꯂꯥꯟ ꯅꯪꯁꯨ ꯍꯂꯥꯟ ꯄꯥꯝꯕ꯭ꯔꯣ ꯌꯦꯡꯕ ꯀꯥꯟꯗꯗꯤ
ꯍꯣꯏ ꯑꯗꯨꯕꯨꯀꯣ ꯑꯝ ꯃꯥ ꯃꯥꯕꯨ ꯄꯥꯝꯕꯗꯤ ꯎꯝ ꯍꯥꯏꯗꯤ ꯃꯗꯨ ꯅꯨꯄꯥ ꯌꯥꯝ ꯊꯣꯛꯑꯦ ꯑꯗꯨꯒ ꯀꯟꯕꯁꯨ ꯌꯥꯝ ꯀꯥꯟꯁꯨꯀꯥꯟ ꯌꯥꯝ ꯀꯥꯟꯂꯦ
ꯎꯝ ꯑꯗꯨꯒ ꯃꯥꯒꯤ ꯀꯔꯤ ꯁꯇꯣꯔꯤꯁꯤꯡ ꯌꯦꯡꯕ ꯀꯥꯟꯗ ꯃꯥ ꯌꯥꯝ ꯃꯤ ꯆꯥꯝꯕꯒꯨꯝ ꯇꯧꯋꯦ ꯃꯤ ꯆꯥꯝꯕꯒꯨꯝ ꯇꯥꯕꯗꯃ ꯌꯦꯡꯀꯥꯟꯗ
ꯑꯗꯨ ꯌꯥꯝ ꯁꯤꯂꯤꯁꯨ ꯑꯣꯏꯑꯦ ꯃꯥꯗꯣ
ꯑꯥ
ꯑꯗꯨꯒ ꯃꯥꯒꯤ ꯅꯨꯄꯤꯕꯨꯁꯨ ꯌꯥꯝ ꯅꯨꯡꯁꯤꯕꯤ ꯃꯥꯗꯤ
ꯅꯨꯄꯤ ꯃꯥꯏ ꯅꯨꯄꯤ ꯌꯦꯡꯁꯤꯕꯗꯤ ꯃꯦꯁꯤ
ꯍꯂꯥꯟꯆꯨ ꯀꯣ ꯌꯥꯝ ꯅꯨꯡꯁꯤꯕꯅꯦ ꯃꯦꯁꯤ ꯍꯣꯏꯗꯣ ꯌꯥꯝ ꯂꯣꯏꯌꯜ ꯑꯣꯢꯀꯣ ꯍꯥꯏꯗꯤ
ꯗꯤ ꯌꯥꯝ ꯂꯣꯏ ꯂꯣꯏꯌꯜ ꯑꯣꯏ ꯑꯉꯥꯡꯗꯒꯤ ꯃꯃꯥꯟꯅꯕꯤꯗꯣ
ꯎꯝ ꯑꯗꯨꯒ ꯎꯝ ꯑꯩꯈꯣꯏꯗꯣ ꯃꯌꯥꯝ ꯃꯈꯣꯏꯒꯤ ꯃꯤꯡ ꯃꯤꯡꯗꯣ ꯈꯔ ꯆꯠꯂꯗꯤ ꯑ ꯊꯃꯣꯏꯁꯨ ꯍꯣꯡꯕ ꯈꯔ ꯌꯥꯏ
ꯑꯗꯨꯒꯤꯅꯤ ꯑꯗꯨꯁꯨ ꯁꯨ ꯑꯗꯨꯒꯨꯝꯕꯁꯨ ꯊꯣꯛ ꯑꯗꯨꯒ ꯃꯤꯝꯁ ꯊꯣꯛꯄꯁꯦ ꯅꯨꯄꯤꯁꯤꯡꯅ ꯃꯤ ꯃꯦꯁꯤꯕꯨ ꯍꯦꯟꯅ ꯄꯥꯝꯕꯁꯦ ꯃꯥꯒꯤ ꯅꯨꯄꯤꯗ ꯐꯥꯕ ꯀꯤꯅꯤꯅꯀꯣ ꯃꯤꯝꯁ ꯊꯣꯛꯂꯛꯑꯦ ꯑꯗꯨꯒ ꯑꯗꯨ ꯑꯣꯏꯔꯁꯨ ꯍꯣꯏ ꯄꯥꯝꯕ ꯀꯥꯟꯗꯗꯤ ꯂꯤꯁꯇꯗꯤ ꯎꯝ ꯌꯥꯎꯕꯗꯤ ꯌꯥꯎꯋꯦꯗꯅ ꯑꯗꯨꯁꯨ ꯅꯣꯛꯅꯤꯡꯕꯗꯣ ꯅꯨꯄꯤꯗꯤ ꯄꯥꯝꯃ ꯑꯇꯣꯞꯄ ꯅꯠꯇꯦ ꯃꯥ ꯃꯥꯒꯤ ꯅꯨꯄꯤꯗ ꯌꯥꯝ ꯂꯣꯌꯦꯜ ꯑꯣꯏꯕꯒꯤ ꯅꯨꯡꯁꯤꯕꯒꯤꯅꯦꯅ
ꯑꯗꯨ ꯑꯗꯨꯒ ꯎꯝ ꯌꯦꯡꯉꯣ ꯍꯥꯏꯗꯤ ꯃꯈꯣꯏꯅ ꯃꯈꯣꯏꯒꯤ ꯅꯨꯄꯤꯁꯤꯡꯕꯨ ꯎꯁꯤꯠ ꯊꯧ ꯊꯋꯥꯏꯗꯅ ꯑꯗꯨꯃꯥꯏꯅ ꯇꯧꯔꯗꯤ ꯑꯩꯈꯣꯏꯁꯨ ꯑꯦ ꯁꯤꯒꯨꯝꯕ ꯅꯨꯄꯥꯥꯗꯤ ꯍꯥꯏꯔꯒ
ꯎꯝ ꯑꯗꯨꯒꯤꯅꯤ ꯑꯩꯈꯣꯏ ꯅꯨꯄꯤꯗꯤ ꯁꯨꯃꯥꯏ ꯑꯩꯁꯨ ꯍꯦꯟꯅ ꯄꯥꯝꯃꯦ ꯑꯗꯨꯁꯨ ꯑꯣꯏꯔꯦ ꯃꯦꯁꯤꯕꯨ ꯌꯥꯝ ꯄꯥꯝꯕꯅꯦ ꯃꯥꯒꯤ ꯅꯨꯄꯤ ꯌꯥꯝꯅ ꯁꯦꯡꯕꯗꯣ ꯁꯨꯃꯥꯏꯅ ꯇꯥ ꯍꯧꯖꯤꯛꯐꯥꯎ ꯇꯥꯎ ꯂꯩꯗꯅ ꯑꯇꯣꯞꯄ ꯅꯨꯡꯁꯤꯒꯅꯤ ꯅꯨꯡꯁꯤꯌꯦ ꯍꯥꯏꯕ ꯑꯗꯨ ꯃꯈꯣꯟ ꯇꯥꯗꯦꯗꯅ
ꯎꯝ ꯈꯪꯗꯦ ꯑꯩꯗꯤ ꯄꯥꯝꯃꯦ ꯍꯥꯏꯕꯁꯨ
ꯅ꯭ꯌꯨꯇ꯭ꯔꯦꯜ ꯆꯠꯄꯩꯅꯦ ꯗꯨꯒ ꯔꯅꯦꯜ ꯑꯗꯨꯗꯤ ꯃꯥꯒꯤ ꯅꯨꯄꯤ ꯍꯧꯖꯤꯛ ꯂꯥꯢꯕꯒ ꯍꯧꯖꯤꯛ ꯐꯥꯎ ꯂꯨꯍꯣꯡꯗ꯭ꯔꯤꯗꯅ
ꯎꯝ
ꯍꯣꯡꯗꯕꯤꯗ ꯇꯥꯎꯑꯣ ꯑꯗꯨ ꯅꯨꯡꯁꯤꯕꯗꯤ ꯅꯨꯡꯁꯤꯌꯦꯗ ꯍꯣꯢ ꯃꯥ ꯆꯍꯤꯁꯨ ꯌꯥꯝꯃꯦ ꯑꯗꯨꯒ ꯑꯁꯤꯅ ꯂꯥꯁꯁꯨ ꯑꯣꯏꯔꯝꯃꯦ ꯁꯤ ꯋꯥ ꯀꯞꯅ ꯅꯨꯡꯁꯨ ꯅꯨꯡꯁꯤꯑꯦꯗ ꯎꯝ ꯃꯙꯦꯠ ꯍꯥꯏꯕꯗꯤ ꯃꯤꯠ ꯅꯨꯡꯁꯤꯕ ꯐꯥꯎ ꯂꯥꯏꯑ ꯑꯝ ꯃꯦꯜ ꯗꯨꯗꯤ ꯃꯥ ꯃꯥꯒꯤ ꯄꯩꯁꯥꯗꯣ ꯑꯇꯣꯞꯄꯗ ꯌꯥꯝ ꯄꯤꯌꯦꯗꯅ ꯗꯣꯅꯦꯁꯟ ꯑꯗꯨꯃꯥꯏꯅ ꯑꯗꯨꯝ ꯄꯤꯌꯦꯗꯅ ꯇꯦꯇꯨ ꯐꯥꯎ ꯂꯥꯢꯇꯦ ꯃꯥ
ꯃꯥꯒꯤ ꯏ ꯑꯇꯣꯞꯄꯇ ꯄꯤꯅꯤꯡꯕꯒꯦ
ꯎꯝ ꯍꯥꯏꯕꯨ ꯍꯥꯏꯔꯗꯤꯀꯣ ꯃꯤꯗꯤ ꯄꯔꯐꯦꯛ ꯅꯠꯇꯕꯅꯤꯅꯀꯣ ꯃꯤ ꯑꯃꯗ ꯐꯥꯕꯁꯨ ꯃꯤ ꯑꯃꯗ ꯐꯥꯗꯦ ꯁꯃꯥꯏꯅ ꯇꯧ ꯃꯦꯁꯤꯁꯨ ꯐ꯭ꯂꯣꯁꯁꯨ ꯌꯥꯝ ꯂꯥꯛꯑꯦꯅ ꯀꯦꯅꯣꯗꯁꯨ ꯌꯥꯝ ꯂꯥꯛꯌꯦ ꯗꯣ ꯑꯗꯨꯝ ꯀ꯭ꯋꯥꯂꯤꯇꯤ ꯑꯐꯥꯕꯗꯤ
ꯑꯃ ꯑꯗꯨꯒꯅꯤ ꯃꯤ ꯑꯇꯣꯞꯄ ꯀꯅꯥꯅ ꯄꯥꯔꯐꯦꯛ ꯑꯣꯏꯗꯣꯏꯅꯣ ꯑꯃꯃꯝꯗꯤ ꯂꯥꯏꯒꯗꯕꯅꯤ ꯑꯗꯨ ꯑꯣꯏꯔꯁꯨ ꯃꯤꯅ ꯍꯦꯟꯅ ꯄꯥꯝꯕ ꯑꯗꯨꯝ ꯂꯥꯏꯌꯦꯗ ꯃꯁꯥ ꯃꯁꯥꯒꯤ ꯄꯥꯝꯕ ꯑꯃ ꯑꯩꯈꯣꯏꯒꯤ ꯆꯣꯏꯁꯅꯤꯅ ꯑꯗꯨꯗꯤ
ꯎꯝ
ꯅꯦꯜ ꯗꯣ ꯁꯨ ꯎꯝ ꯑꯗꯨꯒꯤꯅꯦ ꯍꯧꯖꯤꯛ ꯑꯩꯅ ꯄꯥꯝꯂꯝꯃꯤꯁꯤꯒꯤ ꯐꯦꯟꯁ ꯀꯣ ꯌꯥꯝ ꯀꯩꯅꯣ ꯍꯦꯟꯕꯗꯣ ꯃꯣꯏꯅ ꯀꯣꯃꯦꯟ ꯄꯤꯕꯗꯣ ꯔꯣꯅꯥꯜꯗꯣꯒꯤ ꯐꯦꯟꯁ ꯁꯨꯃꯥꯏꯅ ꯇꯧꯔꯅꯤ ꯔꯣꯅꯦꯜꯗꯣꯅ ꯈꯔ ꯍꯦꯜꯂꯗꯤꯀꯣ ꯆꯞ ꯃꯅꯔꯅꯤ ꯅꯦꯜꯗꯣꯒ ꯅꯦꯜꯗꯣ ꯐꯦꯟꯁꯁꯨ ꯃꯦꯁꯤ ꯐꯦꯟꯁꯀꯗꯤ ꯑꯁ ꯌꯥꯝ ꯐꯦꯡꯉꯦ ꯃꯣꯏꯗꯤ
ꯎꯝ ꯌꯝꯈꯣꯏ ꯑꯥ ꯄꯣꯔꯇꯨꯒꯥꯜꯒ ꯑꯥꯔꯖꯦꯟꯇꯤꯅꯥꯗꯣ ꯎꯝ ꯃꯈꯣꯏꯗꯣ ꯥꯑꯥ ꯁꯅꯥꯏꯔꯤ
ꯎꯝ
ꯑꯁꯤ ꯐꯖꯔꯅꯤ
ꯑꯁ ꯐꯖꯔꯅꯤ ꯑꯥ ꯅꯣ ꯑꯥꯎꯠ ꯑꯥ ꯎꯝ ꯅꯣ ꯑꯎꯠ ꯄꯣꯔꯇꯨꯒꯥꯜꯁꯨ ꯐꯪ ꯐꯪꯉꯦ ꯑꯗꯨꯒ ꯅꯣ ꯑꯎꯠ ꯆꯠꯈ꯭ꯔꯗꯤꯀꯣ
ꯎꯝ
ꯀꯦ꯭ꯁ ꯆꯥꯡꯈ꯭ꯔꯗꯤ ꯃꯊꯥ ꯀꯥꯔꯗꯤ ꯑꯗꯨꯒ ꯑꯥꯔꯖꯦꯟꯇꯤꯅꯥꯁꯨ ꯃꯊꯥ ꯀꯥꯔꯗꯤ ꯑꯗꯨ ꯁꯅꯥꯕ ꯆꯥꯟꯁ ꯂꯥꯛꯑꯦꯌꯦ ꯍꯥꯏꯔꯅꯤ ꯃꯦꯒ ꯑꯗꯨꯁꯨ ꯑꯩꯗꯤ ꯄꯣꯔꯇꯨꯒꯜꯕꯨ ꯊꯥꯖꯗꯦ ꯃꯣꯏꯅ ꯇꯧꯕ ꯃꯑꯣꯡ ꯃꯣꯏꯅ ꯁꯅꯥꯕ ꯃꯑꯣꯡꯗꯣ ꯐꯖꯗꯦꯕ ꯌꯥꯝ ꯋꯥꯔꯒ ꯅꯦꯜꯗꯣꯁꯨ ꯃꯥꯁꯨ ꯆꯍꯤ ꯌꯥꯝꯕꯒꯤ ꯃꯣꯏꯒ ꯁꯥꯟꯅꯥꯅꯕ ꯃꯤꯁꯤꯡꯗ ꯑꯉꯥꯡ ꯑꯣꯏꯌꯦꯗꯅ ꯑꯗꯨꯒꯤ ꯌꯥꯝ ꯀꯩꯅꯣ ꯋꯥꯕ ꯃꯥꯜꯂꯦꯗꯅ
ꯎꯝ
ꯃꯦꯁꯤ ꯑꯗꯨꯁꯨ ꯌꯥꯝ ꯅꯨꯡꯁꯤꯌꯦ ꯃꯥꯒꯤ ꯆꯍꯤꯗꯨꯒ ꯃꯥꯁꯨ ꯋꯥꯔꯝꯒꯅꯤ ꯑꯩꯅ ꯄꯥꯝꯕꯗꯤ ꯃ ꯃꯥꯒꯤ ꯄ꯭ꯔꯥꯏꯝꯗ ꯍꯧꯖꯤꯛ ꯃꯥ ꯁꯥꯟꯅꯔꯤꯉꯩꯗ ꯋꯥꯔꯜ ꯀꯥꯞꯀꯤ ꯑ ꯀꯥꯞꯇꯣ ꯑꯃꯗꯤ ꯃꯉꯣꯟꯗ ꯄꯤꯍꯟꯅꯤꯡꯕ ꯑꯗꯨꯒꯤꯗꯤ ꯅꯨꯡꯁꯤꯌꯦꯕ ꯑꯗꯨꯅꯤ ꯑꯩꯅ ꯅꯨꯡꯁꯤꯕꯗꯤ ꯑꯗꯨ ꯈꯇꯅꯦ
ꯎꯝ ꯌꯥꯝ ꯐꯔ ꯐꯕ ꯈꯔ ꯑꯩꯈꯣꯏꯐꯥꯎ ꯐꯪꯗꯣꯏꯅꯣ ꯀꯣꯔꯔꯤꯇꯌꯔ ꯇꯧꯕꯗꯣ ꯅꯨꯄ ꯃꯟꯅꯦ
ꯇꯨꯃꯤꯅꯦ ꯑꯗꯨꯒꯤ ꯌꯥꯝ ꯅꯨꯡꯁꯤꯕꯒꯤ ꯑꯃꯗꯤ ꯐꯥꯡꯉꯗꯤ ꯅꯨꯡꯉꯥꯏꯅꯤꯗꯅ
ꯎꯝ ꯈꯪꯗ꯭ꯔꯦꯗ
ꯉꯁꯤꯗꯤ ꯃꯊꯥꯡ ꯆꯍꯤꯗꯗꯤ ꯊꯥꯡꯉꯤꯗꯅ ꯑꯗꯨ ꯅꯑꯥ ꯍꯧꯖꯤꯛꯇꯤ ꯅꯦꯜꯗꯣ ꯌꯥꯎꯔꯗꯤ ꯅꯨꯡꯉꯥꯏꯅꯤ
ꯅꯍꯥꯟꯈꯩꯗꯤ ꯑꯩꯈꯣꯏꯗꯣ ꯋꯔꯜ ꯀꯞꯁꯨ ꯐꯖꯅ ꯌꯦꯡꯉꯝꯃꯅꯤꯀꯣ
ꯎꯝ ꯑꯗꯨꯒꯤꯅꯦ ꯑꯩꯈꯣꯏꯒꯤ ꯌꯨꯝꯗ ꯁꯤꯡꯖꯨ ꯆꯥꯔꯒ ꯂꯥꯏꯔꯤ ꯀꯥꯟꯗ ꯑꯩꯈꯣꯏꯒꯤ ꯏꯥꯟ ꯑꯩꯈꯣꯏ ꯑꯩꯈꯣꯏꯗꯤ ꯂꯣꯏꯅ ꯑꯗꯨꯝ ꯎꯔꯒ ꯂꯥꯛꯏꯗꯅ ꯅ ꯈꯣꯢꯒꯤ ꯢꯃꯥꯟꯕꯤꯗꯤ ꯁꯤꯡꯖꯨ ꯍꯨ ꯍꯨ ꯆ ꯆꯕꯗ ꯆꯕꯗ ꯍꯦ ꯍꯦ ꯖꯦꯅꯦꯔꯦꯇꯔꯒꯤ ꯃꯈꯣꯟꯗꯨꯅ ꯑꯩꯈꯣꯏ ꯌꯥꯝ ꯂꯥꯡꯅ ꯑꯁ ꯀꯥꯎꯕ ꯉꯝꯗꯦ
ꯎꯝ ꯑꯩꯈꯣꯏ ꯑꯩꯈꯣꯏꯒꯤ ꯈꯨꯟꯗꯁꯨ ꯍꯧꯖꯤꯛꯀꯥꯟꯗꯤ ꯌꯥꯝ ꯎꯝ ꯀꯩꯅꯣ ꯇꯧꯈ꯭ꯔꯦꯗ ꯅꯍꯥꯟꯈꯩꯗꯤ ꯃꯩ ꯂꯥꯛꯇ꯭ꯔꯁꯨ ꯖꯦꯅꯦꯔꯦꯇꯔ ꯐꯥꯎ ꯑꯥ ꯁꯦꯝꯃꯣ ꯑꯗꯨꯝ ꯌꯦꯡꯉꯤꯅ ꯍꯧꯖꯤꯛꯀꯥꯟꯗꯤ ꯑꯗꯨꯃꯥꯏꯅ ꯇꯧꯅ ꯊꯦꯡꯉꯦ
ꯎꯝ ꯐꯥꯏꯅꯦꯜꯕꯨꯗꯤ ꯃꯩ ꯂꯥꯛꯇ꯭ꯔꯁꯨ ꯁꯨꯃꯥꯏꯅ ꯇꯧꯒꯅꯤ ꯐꯥꯢꯅꯦꯜꯗꯤ ꯁꯣꯏꯔꯔꯣ ꯆꯥꯔꯀꯤꯐꯧ ꯑ ꯅ ꯗꯦ ꯑꯩꯈꯣꯏꯒꯤ ꯎꯝ ꯑꯗꯨꯒꯤ ꯀꯣ
ꯎꯝ ꯖꯦꯅꯦꯔꯦꯇꯔ ꯃꯆꯥ ꯃꯆꯥꯁꯨ ꯌꯥꯝ ꯂꯥꯛꯑꯦꯅ
ꯎꯝ
ꯌꯦꯡꯕꯈꯥꯛꯇꯗꯤ
ꯎꯝ ꯃꯍꯤ ꯃꯍꯤꯗꯤ ꯄꯩꯁꯥ ꯈꯩ ꯈꯥꯏꯗꯣꯛꯅꯔꯒ ꯀꯣ ꯅꯥꯕ ꯌꯥꯏꯌꯦꯗꯅ
ꯑꯁ ꯏꯅꯥꯛ ꯈꯨꯟꯕ ꯃꯤ ꯂꯩꯕꯅꯤ ꯃꯤ ꯌꯥꯝ ꯂꯥꯏꯕꯅꯤꯅ ꯃꯈꯣꯏꯅ ꯑꯣꯐꯔ ꯇꯧꯕꯤꯕ ꯌꯥꯏꯅ ꯍꯨ
ꯎꯝ ꯑꯗꯨꯒꯤꯅꯤ ꯌꯥ ꯀ ꯌꯥꯝꯃꯁꯨ ꯆꯠꯂꯔꯣꯏꯗ
ꯎꯝ ꯗꯤꯒ
ꯗꯣ ꯌꯥꯝꯃꯁꯨ ꯆꯠꯂꯔꯣꯢ ꯅꯣꯢ ꯑꯥ ꯅꯣꯏꯒꯤꯁꯦ ꯗꯦꯠ ꯊꯣꯛꯇ꯭ꯔꯤꯕꯣ ꯅꯣꯏꯒꯤ
ꯊꯣꯛꯇ꯭ꯔꯤ
ꯎꯝ ꯑꯩꯈꯣꯏ ꯑꯩꯈꯣꯏꯒꯤ ꯏꯃꯥꯁꯤꯡꯗꯤ ꯏꯃꯥꯒ ꯕꯕꯥꯗꯤ ꯁꯤꯗ ꯑꯗꯨꯝ ꯂꯩꯕ ꯌꯥꯅꯤ ꯍꯥꯏꯕ꯭ꯔꯣ ꯃꯄꯥꯟ ꯊꯣꯛꯅꯤꯡꯉꯥꯏ ꯍꯥꯏꯌꯦ ꯍꯥꯏꯗꯥꯏ ꯍꯥꯏꯗꯦꯀꯣ
ꯍꯥꯏꯗꯦ ꯀꯔꯤ ꯀꯥꯏꯗꯒꯤ ꯄꯩꯁꯥꯁꯨ ꯂꯩꯔꯔꯣꯏ ꯆꯠꯅꯤꯉꯥꯏ
ꯁꯤ ꯑꯦ ꯏꯅꯥꯎ ꯅꯨ ꯏꯅꯥꯎ ꯅꯨꯄꯥꯗꯁꯨ ꯇꯨ ꯑꯥ ꯅꯦꯛꯁꯠ ꯏꯌꯥꯔ ꯗꯤ
ꯎꯝ ꯎꯝ
ꯑꯗꯨꯒꯤ ꯑꯗꯨ ꯅꯨꯄꯥꯁꯨ ꯎꯝ ꯎꯝ ꯇꯥꯁꯤ ꯃꯌꯨꯖꯤꯛ ꯇꯝꯒꯦꯅ ꯂꯣꯏ ꯂꯣꯏ
ꯎꯝ ꯃꯥ ꯃꯥꯅ ꯏꯟꯇꯔꯦꯁ ꯂꯩꯕꯗ ꯆꯠꯂꯨ ꯍꯥꯏꯌꯣ
ꯎꯝ ꯃꯥꯗꯤ ꯃ꯭ꯌꯨꯖꯤꯛ ꯇꯥꯝꯂꯤ ꯃ꯭ꯌꯨꯖꯤꯛ ꯃ꯭ꯌꯨꯖꯤꯛꯀꯨꯝꯕꯗꯤ ꯄꯩꯁꯥ ꯌꯥꯝ ꯆꯡꯉꯤꯅ
ꯍꯣꯏ ꯎꯝ ꯆꯠꯂꯗꯤ ꯀꯩꯅꯣ ꯎꯝ ꯄꯠꯀꯥꯏ ꯍꯥꯏꯕꯗꯣ ꯑꯗꯨꯗ ꯆꯥꯍꯥꯜꯂꯣ ꯎꯝ ꯃꯤ ꯃꯌꯥꯝꯅꯁꯨ ꯑꯗꯨꯒꯤ ꯎꯝ ꯄ ꯂꯩꯀꯥꯏꯒꯤ ꯁꯇ꯭ꯔꯥꯁꯤꯡꯗꯣ ꯌꯥꯝꯅꯁꯨ ꯂꯧꯅꯤꯡꯉꯤꯗꯅ
ꯎꯝ
ꯌꯥꯝ ꯗꯤꯃꯥꯟ ꯂꯩꯌꯦ ꯑꯗꯨ
ꯐꯕꯨꯗꯤ ꯐꯥꯌꯦ ꯑꯗꯨꯕꯨ ꯑꯩꯈꯣꯏꯅ ꯄꯩꯁꯥꯗꯣ ꯂꯩꯔꯗ꯭ꯔꯥ ꯈꯟꯕꯅꯤ
ꯍꯧꯖꯤꯛꯁꯦ ꯑꯁꯤꯗ ꯅꯣꯏ ꯑꯅꯤꯅ ꯂꯩꯔꯗꯤ ꯌꯥꯔꯦ ꯑꯩꯈꯣꯏ ꯃꯌꯥꯏ ꯃꯌꯥꯏꯒꯤ ꯑꯗꯨꯒ ꯅꯣꯏ ꯑꯅꯤꯒ ꯁꯤꯗ ꯂꯩꯔꯗꯤ ꯌꯥꯅꯤ
ꯎꯝ
ꯃꯄꯥꯟ ꯊꯣꯛ ꯊꯣꯛꯂꯗꯤ ꯈꯪꯗꯦ ꯑꯗꯨꯁꯨ ꯁꯤꯗ ꯂꯩꯔꯗꯤ ꯉꯝꯅꯤ ꯁꯤꯗꯤ ꯈꯔ ꯎꯝ ꯁꯤꯗ ꯂꯩꯕꯅ ꯍꯦꯟꯅ ꯀꯣꯝꯃꯅꯤ
ꯎꯝ ꯑꯗꯨꯅ
ꯃꯥꯅ ꯆꯠꯅꯤꯡꯕ ꯂꯥꯏꯟꯗ ꯆꯠꯍꯜꯂꯣ ꯃꯥ ꯃꯥꯗꯤ ꯉꯁꯥꯢꯅ ꯍꯥ ꯑꯅꯨꯋꯥꯏ ꯅꯍꯥꯟꯋꯥꯏꯗꯒꯤ ꯃꯥꯗꯤ ꯑꯁꯤꯗ ꯆꯠ ꯗ꯭ꯔꯦꯁ ꯂꯩꯕꯅꯦ ꯑꯩꯈꯣꯏꯁꯨ
ꯎꯝ ꯎꯝ ꯃꯈꯣꯏꯅ ꯎꯝ ꯁꯦꯜꯐ ꯂꯔꯅꯤꯡꯗꯒꯤ ꯍꯧꯖꯤꯛ ꯑꯥ ꯁꯤ ꯕꯤ ꯕꯤ ꯑꯦꯁ ꯇ ꯐꯥꯎ ꯃ꯭ꯌꯨꯖꯤꯛ ꯄꯥꯏꯕ ꯉꯝꯕꯗꯣ ꯌꯥꯝ ꯐꯥꯈ꯭ꯔꯕꯅꯤ ꯍꯥꯏꯕꯗꯤ
ꯑꯩꯗꯤ ꯃꯥꯅ ꯆꯠꯅꯤꯡꯉꯦ ꯍꯥꯏꯕꯗꯣ ꯑꯗꯨꯒꯤꯅꯤ ꯃꯥꯅ ꯏꯟꯇꯔꯦꯁ ꯌꯥꯝ ꯂꯩꯕꯗꯣ ꯑꯩꯁꯨ ꯑꯥ ꯑꯈꯣꯏ ꯃꯥꯅ ꯀꯔꯤ ꯍꯥꯏꯒꯗ꯭ꯔꯥꯅ ꯑꯩꯗꯤ ꯈꯟꯕꯅꯤ ꯃꯣ ꯃꯣꯏꯅ ꯆꯠꯍꯟꯂꯁꯨ ꯑꯩꯁ ꯍꯥꯢ ꯍꯥꯏꯔꯛ ꯍꯥꯏꯒꯅꯤꯅ ꯃꯥꯅ ꯏꯟꯇꯔꯦꯁ ꯌꯥꯝ ꯂꯩꯕ ꯗꯨꯗ ꯆꯠꯂꯗꯤ ꯍꯌꯦꯡꯋꯥꯏ ꯅꯨꯡꯉꯥꯏꯅꯤꯗꯅ ꯃ꯭ꯌꯨꯖꯤꯛꯀꯤ ꯑꯣꯖꯥ ꯑꯣꯖꯥꯗ ꯄꯩꯁꯥ ꯑꯥ ꯌꯥꯝ ꯄꯤꯕꯅꯦ ꯑꯩꯈꯣꯏꯒꯤ ꯏꯃꯥꯟꯅꯕꯤ ꯀꯤ ꯎꯝ ꯃꯥꯒ ꯐꯧꯅꯥꯕ ꯅꯨꯄꯥ ꯑꯃ ꯂꯩꯌꯦꯕꯀꯣ ꯑꯗꯣ ꯑꯥ ꯃꯥꯒꯤ ꯁꯦꯂꯥꯔꯤꯁꯦ ꯌꯥꯝ ꯌꯥꯝꯕꯅꯦ ꯁꯤꯅꯤꯌꯥꯔ ꯑꯣꯏꯔꯗꯤ ꯑꯁ ꯁ꯭ꯀꯨꯜ ꯑꯐꯕꯗ ꯇꯧꯔꯗꯤ ꯀꯣ ꯋꯥꯟ ꯂꯥꯈ ꯑꯗꯨꯝ ꯁꯤ ꯑꯥ ꯀꯥꯎ ꯑ ꯑꯗꯨꯝꯁꯨ ꯄꯤꯒꯅꯤ ꯑꯗꯨꯒꯤ ꯍꯌꯦꯡꯋꯥꯢ ꯑꯗꯨꯗꯤ ꯎꯝ ꯃꯥꯅ ꯃ꯭ꯌꯨꯖꯤꯛ ꯃ꯭ꯌꯨꯖꯤꯛ ꯍꯥꯏꯔꯗꯤ ꯑꯣꯖꯥꯁꯨ ꯇꯧꯕ ꯌꯥꯏ ꯑꯗꯨꯒ ꯃꯥꯒꯤ ꯀ꯭ꯂꯥꯁꯁꯨ ꯑꯣꯄꯦꯟ ꯇꯧꯕ ꯌꯥ ꯍꯥꯡꯕ ꯌꯥꯏꯌꯦꯗꯅ
ꯎꯝ ꯎꯝ